ꯍꯥꯏꯒꯦ
ꯎꯝ ꯏꯆꯦ ꯅꯨꯡꯉꯥꯏꯌꯦ ꯏ ꯎꯆꯦꯗꯤꯅꯅꯨꯡꯉꯥꯏꯔꯤꯕꯣ
ꯑꯩꯁꯨ ꯅꯨꯡꯉꯥꯏꯔꯤ ꯄꯪꯂꯩ ꯄꯪꯪꯂꯩ ꯂꯩꯔꯤ ꯀꯥ ꯀꯥ ꯆꯥꯔꯔꯕꯣ
ꯆꯥꯛ ꯇꯣꯛꯇ ꯉꯥꯏꯔꯤ ꯏꯆꯦꯗꯤ ꯆꯥꯔꯕꯣ
ꯑꯩꯁꯨꯅꯦ ꯇꯣꯛꯑꯒ ꯀꯣꯟ ꯂꯤꯛ ꯐꯦꯡꯉꯝꯃꯦ ꯋꯥꯔꯤ ꯇꯩꯔꯝꯃꯦ ꯑꯗꯨꯒ ꯂꯣꯏꯁꯟꯗ ꯉꯥꯏꯔꯤ ꯍꯧꯖꯤꯛꯇ ꯑꯗꯨꯒꯤ ꯁꯪꯉꯀꯥꯟꯗꯅꯤ ꯐꯣꯟ ꯇꯧꯔꯛꯏꯁꯦ
ꯎꯝ ꯏꯆꯦ ꯍꯧꯖꯤꯛꯀꯥꯟ ꯀꯩꯀꯩ ꯍꯣꯠꯅꯔꯤꯒꯦ
ꯑꯩꯁꯦ ꯑꯩꯒꯤ ꯑꯃ ꯃꯔꯛ ꯁꯪꯉꯀꯥꯟꯗ ꯍꯦꯛ ꯍꯦꯛ ꯇꯧꯖꯕ ꯑꯩꯒꯤ ꯀꯔꯕꯥꯔ ꯃꯆꯥ ꯃꯆꯥ ꯍꯩ ꯔꯥ ꯁꯦꯝꯕꯒꯤꯗꯣ ꯑꯗꯨ ꯇꯧꯔꯤ ꯌꯥꯝ ꯀꯅ
ꯃ ꯑꯗꯨ ꯌꯥꯝ ꯐꯩꯅꯦ ꯑꯗꯨꯗꯤ ꯀꯩꯀꯩꯗꯤ ꯁꯦꯝꯒꯦ
ꯑꯩꯁꯦ ꯕꯣꯔꯣ ꯑꯆꯥꯔꯅꯦ ꯕꯣꯔꯣ ꯑꯆꯥꯔꯗ ꯃꯈꯜ ꯑꯅꯤ ꯊꯣꯛꯑꯦꯕ ꯑꯃꯅ ꯆꯨꯝ ꯑꯃꯅ ꯑꯊꯨꯝ ꯍꯥꯏꯗꯤ ꯃꯣꯔꯣꯛ ꯀꯔꯤ ꯀꯔꯥ ꯊꯨꯝ ꯍꯥꯞꯄꯒ ꯆꯤꯅꯤꯒꯤ ꯁꯔꯨꯛꯁꯦ ꯌꯥꯎꯗꯕ ꯑꯗꯨꯒ ꯑꯃꯅ ꯑꯊꯨꯝꯕ ꯁꯦꯝꯃꯦ ꯑꯊꯨꯝꯕ ꯕꯣꯔꯣꯏ ꯑꯆꯥꯔ ꯑꯗꯨꯒ ꯍꯩꯈꯥꯁꯨ ꯁꯦꯝꯃꯦ ꯍꯩꯈꯥ ꯍꯥꯏꯔꯒꯅꯦ ꯍꯩꯈꯥꯒꯤ ꯑꯆꯥꯔꯁꯦ ꯑꯩꯈꯣꯏꯅꯅꯦ ꯎꯝ ꯊꯨꯝꯅ ꯁꯦꯝꯗꯣꯏꯅꯦꯕ ꯑꯗꯨꯕꯨꯗꯤ ꯑꯩꯈꯣꯏꯅ ꯀꯩꯅꯣꯒꯤ ꯕ꯭ꯔꯦꯛꯐꯥꯁꯇꯒ ꯆꯥꯕ ꯌꯥꯕꯒꯤ ꯃꯑꯣꯡꯗ ꯕ꯭ꯔꯦꯠꯅꯒ ꯀꯣꯠꯂꯒ ꯆꯥꯕ ꯌꯥꯕꯒꯤ ꯃꯑꯣꯡꯗꯒ ꯁꯦꯝꯕꯁꯨ ꯌꯥꯏꯑꯕ ꯍꯩꯈꯥ ꯆꯥꯔꯁꯦ
ꯏꯃꯥ
ꯑꯩꯁꯨ ꯅꯍꯥꯟꯈꯩ ꯈꯪꯗꯦ ꯑꯩꯈꯣꯏꯒꯤ ꯁꯦꯜꯞ ꯍꯦꯜꯞ ꯒ꯭ꯔꯨꯞꯇ ꯑꯃ ꯍꯟꯇꯛ ꯌꯥꯎꯔꯨꯏꯕ ꯑꯩꯁꯨ ꯑꯗꯨꯗ ꯃꯣꯏꯅ ꯇꯥꯛꯄꯤꯔꯛꯄ ꯑꯅꯤ ꯑꯗ ꯑꯩꯁꯨ ꯅꯍꯥꯟꯈꯩ ꯑꯗꯨꯃꯥꯏꯒ ꯆꯥꯕ ꯌꯥꯔꯒꯁꯦ ꯈꯪꯗꯦ ꯑꯗꯣ ꯃꯣꯏꯅ ꯇꯥꯛꯄꯤꯔꯛꯄꯗꯒꯤ ꯑꯩꯁꯨ ꯍꯩꯔꯦ ꯑꯗꯨꯅ ꯑꯗꯨꯗꯣ ꯁꯦꯝꯃꯦ ꯌꯨꯝꯗ ꯆꯥꯅꯕꯁꯨ ꯁꯦꯝꯃꯦ ꯑꯗꯨꯒ ꯃꯌꯥꯝ ꯁꯦꯝꯃꯛꯄꯅꯤꯅ ꯊꯥꯁꯨ ꯊꯥꯗꯣꯛꯑꯦ ꯗꯨꯀꯥꯟꯗ
ꯑꯣ ꯑꯗꯨꯏ ꯏꯆꯦ ꯕ꯭ꯔꯦꯗ ꯍꯥꯞꯄꯦ ꯍꯥꯏꯗꯨꯕꯨ ꯑꯗꯨꯝ ꯆꯥꯕ ꯌꯥꯖꯥꯠꯂꯣ ꯀꯃꯥꯏꯅ ꯇꯧꯖꯥꯠꯅꯣ
ꯑꯥ ꯌꯥꯏꯑꯦ ꯅꯨꯃꯤꯠ ꯇꯔꯥꯅꯤꯃꯨꯛꯇꯤꯅꯦ ꯃꯈꯨꯝ ꯆꯦꯠꯅ ꯑꯩꯈꯣꯏ ꯒ꯭ꯂꯥꯁꯀꯤ ꯕꯣꯇꯜ ꯑꯃꯗ ꯍꯥꯞꯄꯒ ꯊꯝꯖꯤꯜꯂꯒ ꯐ꯭ꯔꯤꯖꯇꯒ ꯊꯝꯃꯒꯅꯦ ꯑꯗꯨꯝ ꯍꯞꯇꯥ ꯑꯃ ꯅꯠꯇ꯭ꯔꯒ ꯅꯨꯃꯤꯠ ꯇꯔꯥꯅꯤꯃꯨꯛꯇꯤ ꯆꯠꯅꯕ ꯑꯗꯨꯝ ꯆꯥꯕ ꯌꯥꯏ ꯑꯗꯨꯕꯨ ꯑꯩꯈꯣꯏꯗꯤ ꯅꯤꯅꯤ ꯐꯥꯗꯦꯗ ꯑꯩꯈꯣꯏ ꯏꯃꯨꯡꯗꯗꯤ ꯃꯣꯏ ꯍꯥꯎꯋꯦ ꯍꯥꯎꯋꯦꯅ ꯀꯣꯠꯂꯣ ꯈꯣꯠꯂꯣ ꯆꯥꯟꯅꯕꯗ ꯑꯗꯨꯝ ꯂꯣꯏꯁꯜꯂꯦ
ꯑꯣ ꯑꯗꯨꯗꯤ ꯊꯨꯝ ꯃꯣꯔꯣꯛ ꯐꯖꯅ ꯍꯥꯞꯄ꯭ꯔꯥ ꯃꯣꯔꯣꯛꯀꯨꯝꯕ
ꯑꯥ ꯍꯥꯞꯄꯦ ꯅꯪꯁꯨ ꯁꯦꯝꯕ ꯌꯥꯅꯤ ꯑꯩ ꯇꯥꯛꯄꯤꯔꯛꯀꯦꯕ ꯍꯩꯈꯥꯁꯦ ꯀꯩꯅꯣꯅ ꯐꯖꯅ ꯑꯃꯨꯟꯕꯗꯤ ꯑꯣꯏꯒꯗꯕ ꯑꯗ ꯃꯨꯟꯗꯅ ꯃꯨꯟꯗꯅ ꯁꯦꯝꯕ ꯀꯥꯡꯕꯨꯒꯤꯅ ꯀꯥꯡꯕꯨ ꯑꯃ ꯑꯣꯏꯈꯔꯦ ꯍꯥꯏꯕꯗꯤ ꯑꯗꯨꯗꯨꯅ ꯊꯨꯝꯕꯗꯤ ꯑꯣꯏꯔꯔꯣꯏ ꯍꯧꯖꯤꯛꯀꯤ ꯑꯩꯅ ꯍꯥꯏꯔꯤꯕ ꯈꯨꯠꯁꯦꯝꯁꯤꯅ ꯍꯩꯈꯥ ꯑꯃꯨꯟꯕ ꯉꯁꯛꯅ ꯉꯥꯡꯕꯗꯣ
ꯎꯝ
ꯑꯗꯨꯅꯥ ꯁꯦꯝꯗꯣꯏꯅꯦꯕ ꯃꯥꯁꯦ ꯀꯩꯅꯣ ꯇꯧꯔꯅꯤ ꯃꯥꯁꯦ ꯍꯥꯟꯅ ꯈꯥꯡ ꯑꯁꯥ ꯊꯥꯕꯗ ꯍꯣꯞꯇꯣ ꯍꯣꯞ ꯇꯣ ꯉꯧꯊꯣꯛꯄꯤꯔꯅꯤꯕ ꯑꯗꯒꯤ ꯅꯥꯀꯨꯞꯄꯤ ꯉꯧꯁꯜꯂꯁꯨ ꯌꯥꯏꯌꯦ ꯑꯗꯒꯤ ꯅꯥꯀꯨꯞꯄꯤ ꯈꯔ ꯉꯧꯁꯟꯕꯤꯔꯅꯤ ꯍꯤꯡ ꯊꯥꯛꯑꯅꯤ ꯑꯗꯒꯤ ꯃꯍꯥꯎ ꯂꯩꯅꯕ ꯍꯩꯀꯥꯗꯣ ꯍꯥꯞꯆꯜꯂꯒ ꯄꯨꯂꯞ ꯉꯧꯔꯅꯤ ꯑꯗꯒꯤ ꯉꯧꯕꯗꯅꯦ ꯃꯍꯤꯁꯨ ꯃꯍꯤ ꯊꯣꯛꯇ꯭ꯔꯤꯐꯥꯎ ꯉꯧꯗꯣꯏꯅꯦꯕ ꯇꯣꯏꯅꯕ
ꯑꯣ
ꯑꯗꯒꯤ ꯊꯨꯝ ꯈꯔ ꯆꯥꯏꯕꯤꯔꯅꯤ ꯑꯗꯒꯤ ꯃꯣꯔꯣꯛꯇꯣ ꯆꯥꯡ ꯌꯦꯡꯉꯒ ꯈꯤꯇꯪ ꯆꯥꯏꯁꯤꯟꯕꯤꯔꯅꯤ ꯑꯗꯨꯒ ꯃꯤꯅꯤꯠ ꯃꯉꯥ ꯃꯤꯅꯤꯠ ꯃꯉꯥ ꯃꯉꯥ ꯂꯩꯔꯒ ꯑꯣꯟ ꯑꯣꯟꯗꯅ ꯑꯗꯨꯝ ꯈꯥꯕꯩꯅ ꯑꯣꯟ ꯑꯣꯟꯗꯅ ꯑꯗꯨꯝ ꯑꯣꯠꯄꯤꯔꯒ ꯉꯧꯊꯣꯛꯑꯅꯤꯗꯅ ꯑꯗꯨꯒ ꯃꯍꯤꯁꯨ ꯊꯂꯛꯄꯗꯣ ꯆꯨꯞꯁꯤꯟꯍꯟꯗꯣꯏꯅꯦꯕ ꯑꯗꯨꯒ ꯆꯤꯅꯤꯁꯤꯅ ꯈꯔ ꯌꯥꯝꯇꯛ ꯍꯥꯞꯆꯤꯟꯕꯤꯔꯅꯤ ꯑꯩꯈꯣꯏ ꯑꯊꯨꯝꯕ ꯆꯥꯅꯤꯡꯕꯅꯤꯅꯍ ꯑꯊꯨꯝꯕꯒꯤ ꯃꯑꯣꯡꯗ ꯁꯦꯝꯃꯛꯄꯅꯤꯅ ꯑꯗꯨꯒ ꯃꯍꯤꯁꯦ ꯅꯪ ꯅꯪ ꯂꯥꯎꯍꯜꯂꯦ ꯍꯥꯏꯔꯀꯥꯟꯗ ꯃꯩꯁꯦ ꯑꯃꯨꯛ ꯂꯩꯊꯗꯣꯏꯅꯦꯕ ꯃꯩꯁꯦ ꯂꯩꯊꯔꯒ ꯆꯝꯄ꯭ꯔꯥ ꯈꯔ ꯁꯨꯝꯖꯟꯕꯤꯔꯅꯤ ꯆꯝꯄ꯭ꯔꯥ ꯁꯨꯝꯃꯤꯁꯤꯅ ꯀꯨꯏꯅ ꯊꯝꯕ ꯌꯥꯅꯕꯅꯦꯕ ꯃꯣꯏꯅ ꯃꯣꯏꯅꯦ ꯑꯩꯈꯣꯏꯒꯤ ꯑꯣꯖꯥ ꯒꯨꯔꯨꯁꯤꯡꯅ ꯇꯥꯛꯄꯤꯔꯛꯄꯗ ꯂꯣꯏꯔꯝꯗꯥꯏꯗ ꯆꯝꯄ꯭ꯔꯥ ꯈꯔ ꯁꯨꯝꯖꯤꯟꯕꯤꯌꯣ ꯍꯥꯏ ꯑꯗꯨꯒ ꯆꯝꯄ꯭ꯔꯥ ꯂꯩ ꯅꯠꯇ꯭ꯔꯒꯅ ꯑꯩꯈꯣꯏꯒꯤ ꯕꯤꯅꯦꯒꯔꯗꯣ ꯑꯗꯨ ꯍꯥꯞꯄꯁꯨ ꯌꯥꯏꯑꯕ ꯑꯣ ꯍꯥꯏꯗꯤ ꯌꯨꯝꯗ ꯆꯥꯅꯕ ꯑꯣꯏꯕ ꯑꯣꯏꯕꯅꯤꯅ ꯑꯅꯝꯕꯅ ꯆꯝꯄ꯭ꯔꯥ ꯑꯣꯏꯅ ꯍꯥꯞꯄꯦ ꯍꯥꯏꯗꯤ ꯚꯤꯅꯦꯒꯔꯗꯨꯅ ꯃꯥꯔꯀꯦꯠꯇꯒꯨꯝꯕ ꯗꯨꯀꯥꯟꯗꯒꯨꯝꯕ ꯊꯥꯗꯣꯛꯅꯤꯡꯉꯀꯥꯟꯗꯅ ꯚꯅꯦꯒꯔꯒꯨꯝꯕ ꯑꯣꯏꯅ ꯍꯥꯞꯄꯤꯔꯦ
ꯎꯝ
ꯑꯗꯨꯃꯥꯏꯅ ꯇꯧꯋꯦ ꯑꯗꯣ ꯑꯗꯨꯒꯤ ꯈꯨꯠꯁꯦꯝꯗꯣ ꯑꯗꯨꯗꯤ ꯌꯥꯝ ꯍꯥꯎꯖꯥꯅꯤ ꯊꯨꯝꯃꯒꯅꯦ ꯑꯩꯈꯣꯏꯅ ꯕ꯭ꯔꯦꯗꯠꯇ ꯖꯦꯝꯒ ꯇꯩꯅꯩꯅꯩꯗꯅ ꯑꯗꯨꯒꯤ ꯃꯍꯨꯠꯇ ꯍꯧꯖꯤꯛꯀꯤ ꯍꯥꯏ ꯥ ꯆꯥꯔꯁꯨꯦ ꯑꯗꯨꯝ ꯇꯩꯕꯤꯕ ꯌꯥꯔꯦ
ꯑꯣ ꯑꯗꯨ ꯏꯆꯦ ꯑ ꯍꯩꯈꯥꯁꯦ ꯑꯩꯈꯣꯏꯒꯤ ꯃꯅꯤꯄꯨꯔꯗ ꯐꯪꯕꯗꯨꯔꯥ ꯅꯠꯇ꯭ꯔꯒ ꯑꯃ ꯑꯊꯨꯝꯕꯤ ꯑꯃ ꯊꯣꯛꯄꯗꯣ
ꯃꯅꯤꯄꯨꯔꯗ ꯐꯪꯕꯗꯨꯅꯤ ꯑꯩꯈꯣꯏ ꯍꯧꯖꯤꯛ ꯍꯧꯖꯤꯛꯀꯤ ꯌꯥꯝ ꯄꯥꯅꯔꯤꯕꯅꯤ ꯑꯩꯈꯣꯏ ꯌꯥꯎꯁꯪꯒ ꯂꯣꯏꯁꯜꯂꯛꯄꯒꯤ ꯃꯇꯝꯁꯦ ꯁꯤꯗ ꯄꯥꯟꯕ ꯍꯧꯔꯛꯑꯕꯅꯦ ꯑꯗꯨ ꯑꯗꯨꯒ ꯑꯩꯈꯣꯏ ꯆꯩꯍꯥꯎꯕꯒ ꯂꯣꯏꯔꯛ ꯇꯥꯏꯃꯤꯡꯁꯤꯗꯗꯤ ꯑꯗꯨꯝ ꯃꯨꯟꯖꯜꯂꯛꯑꯅꯤ ꯍꯩꯈꯥꯁꯦ ꯉꯁꯪ ꯉ ꯉꯥꯡꯉꯒ
ꯑꯗꯣ ꯏꯆꯦ ꯑꯩꯈꯣꯏ ꯁꯨ ꯍꯩꯅꯧ ꯃꯌꯥꯝ ꯄꯥꯜꯂꯦꯕ ꯍꯟꯗꯛꯇꯤ ꯃꯃꯥꯡꯒꯗꯤ ꯄꯥꯟꯗꯕꯅꯦ ꯍꯩꯅꯧ ꯃꯌꯥꯝ ꯄꯥꯜꯂꯦ ꯑꯗꯨꯗꯣ ꯏꯆꯦꯁꯨ ꯍꯩꯅꯧ ꯑꯆꯥꯔꯒꯨꯝꯕꯗꯤ ꯁꯦꯝꯕ ꯍꯩꯕ꯭ꯔꯣ ꯀꯃꯥꯏꯅ ꯇꯧꯒꯦ
ꯑꯣ ꯌꯥꯏꯌꯦ ꯍꯩꯅꯧ ꯑꯆꯥꯔꯁꯨ ꯁꯦꯝꯃꯦ ꯍꯩꯅꯧ ꯑꯁꯪꯕꯒꯤ ꯑꯆꯥꯔꯗꯣ ꯑꯗꯨ ꯑꯣꯏꯅ ꯁꯦꯝꯃꯦ ꯑꯗꯨꯁꯨ ꯍꯟꯗꯛ ꯀ ꯑꯩꯅ ꯁꯦꯜꯞ ꯍꯦꯜꯞ ꯒ꯭ꯔꯨꯞ ꯆꯠꯂꯨꯕꯗꯣ ꯑꯗꯨꯗ ꯇꯥꯛꯂꯛꯄꯗꯒꯤ ꯈꯪꯉꯤꯅꯤ
ꯑꯗꯨ ꯌꯥꯝ ꯈꯪꯅꯤꯡꯉꯤ ꯀꯃꯥꯏꯅ ꯇꯧꯒꯁꯦ
ꯑ ꯑꯗꯨꯗꯨꯅ ꯀꯩꯅꯣ ꯒ꯭ꯂꯥꯁ ꯖꯥꯔ ꯑꯃꯗ ꯍꯩꯅꯧꯗꯣ ꯃꯀꯨꯈꯣꯏꯗꯣ ꯈꯣꯛꯇꯣꯛꯑꯒ ꯐꯖꯅ ꯁꯣꯏꯕꯤꯔꯅꯤ ꯑꯗꯨꯒ ꯑꯩꯈꯣꯏꯒꯤ ꯃꯣꯔꯣꯛ ꯑꯇꯦꯛꯄꯗꯣ ꯃꫭꯔꫭꯛ ꯑꯇꯦꯄꯗꯥ ꯁꯣꯏ ꯂꯅꯤ ꯊꯨꯝ ꯈꯔ ꯆꯥꯏꯁꯤꯜꯂꯅꯤ ꯑꯗꯨꯒ ꯊꯥꯎ ꯑꯆꯥꯊꯥꯎ ꯍꯪꯒꯥꯝ ꯊꯥꯎꯗꯣ ꯈꯪꯉꯤꯗꯅ ꯑꯗꯨꯗꯣ ꯈꯔ ꯌꯥꯝ ꯇꯛ ꯍꯩꯖꯤꯟꯕꯤꯔꯅꯤ
ꯎꯝ
ꯑꯗꯣ ꯃꯣꯔꯣꯛ ꯑꯇꯦꯛꯄꯒꯤ ꯃꯍꯨꯠꯇꯅꯦ ꯃꯣꯔꯣꯛ ꯑꯁꯨꯕ ꯍꯥꯞꯄꯁꯨ ꯌꯥꯏꯑꯕ ꯑꯗꯣ ꯑꯇꯦꯛꯄꯁꯤꯅ ꯃꯅꯝ ꯑꯃ ꯊꯣꯛꯍꯜꯂꯦꯕ ꯅꯨꯡꯁꯤꯕ ꯃꯅꯝ ꯑꯃ ꯑꯥ ꯑꯗꯨꯅ ꯑꯗꯨꯃꯥꯏꯅ ꯇꯧꯔꯒ ꯑꯩꯈꯣꯏꯒꯤ ꯖꯤꯔꯥ ꯍꯣꯞ ꯃꯆꯜ ꯁꯨꯅꯕꯗꯣ ꯑꯗꯨ ꯉꯧꯊꯣꯛꯑꯒ ꯁꯨꯗꯣꯛꯑꯒ ꯍꯥꯏꯖꯤꯟꯕꯤꯔꯅꯤ ꯍꯧꯖꯤꯛꯀꯤ ꯀ꯭ꯂꯥꯁꯁꯤꯗ
ꯎꯝ
ꯃꯈꯨꯝꯁꯦ ꯆꯦꯠꯅ ꯈꯨꯝꯖꯤꯜꯂꯒ ꯅꯨꯡꯁꯥꯇ ꯐꯧꯗꯣꯛꯄꯤꯗꯕ
ꯑꯣ
ꯏꯃ
ꯑꯗꯨ ꯅꯨꯃꯤꯠ ꯎꯝ
ꯎꯝ ꯀꯩꯅꯣ ꯑꯩꯈꯣꯏꯒꯤ ꯄꯨꯝꯕ ꯈꯣꯠꯄꯗꯤ ꯀꯩꯝ ꯇꯧꯔꯦꯀꯣ
ꯄꯨꯝꯕ ꯈꯣꯠꯄ ꯇꯧꯔꯣꯏ ꯑꯩꯈꯣꯏ ꯊꯥꯎ ꯍꯥꯞꯄꯤꯗꯅ ꯊꯥꯎ ꯊꯥꯎ ꯍꯥꯞꯄꯅꯤꯅ ꯀꯩꯇ ꯇꯧꯔꯣꯏꯕ ꯑꯁꯦꯡꯕꯒꯤꯗꯤ ꯄꯨꯝꯊꯍꯜꯂꯤꯅꯦꯕ ꯑꯩꯈꯣꯏꯅ ꯅꯨꯡꯁꯥꯗꯒ ꯅꯨꯃꯤꯠ ꯇꯔꯥꯅꯤ ꯆꯨꯞꯅ ꯃꯈꯨꯝꯒ ꯍꯥꯡꯗꯣꯛꯇꯕꯤꯗ ꯐꯧꯔꯤꯁꯦ ꯄꯨꯝꯗ ꯍꯟꯕꯒꯨꯝꯕꯅꯦꯕ ꯑꯆꯥꯔ ꯁꯦꯝꯃꯤꯁꯦ ꯑꯗꯣ ꯑꯗꯨꯅꯗꯤ ꯏꯁꯝ ꯁꯝꯃꯦ ꯑꯗꯨꯃ ꯍꯥꯎꯔꯦ ꯈꯨꯠ ꯀꯌꯥ ꯆꯪꯗꯦ ꯉꯁꯥꯏꯒꯤ ꯍꯩꯈꯥꯒꯤ ꯑꯆꯥꯔꯗꯨꯒ ꯍꯥꯏꯔꯨꯔꯗꯤ
ꯎꯝ
ꯑꯗꯨꯒ ꯅꯨꯃꯤꯠ ꯇꯔꯥꯅꯤꯃꯨꯛꯇ ꯃꯈꯨꯝ ꯍꯥꯡꯕ ꯌꯥꯗꯦꯀꯣ ꯍꯥꯡꯕ ꯍꯥꯡꯉꯨꯔꯗꯤ ꯑꯗꯨꯝ ꯁꯣꯏꯔꯦ
ꯑꯣ ꯀꯩꯗꯧꯒꯦ ꯁꯣꯏ ꯍꯥꯏꯁꯦ ꯏꯆꯦ ꯀꯥꯃꯥ ꯀꯩꯗꯧꯒꯦꯕ
ꯍꯥꯏꯗꯤ ꯃꯥꯒꯤ ꯃꯥꯒꯤ ꯃꯇꯝꯗꯣ ꯌꯧꯗ꯭ꯔꯤꯉꯩꯗ ꯍꯥꯡꯉꯗꯤ ꯀꯣꯛꯐꯥꯏ ꯀꯥꯁꯜꯂꯛꯄ ꯑꯗꯒꯤ ꯑꯩꯈꯣꯏꯅꯒ ꯆꯥꯃꯁꯇꯪꯒ ꯀꯣꯠꯂꯤꯅꯦꯅ ꯆꯥꯃꯁꯇꯣ ꯃꯍꯤ ꯃꯅꯥꯏ ꯍꯥꯏꯗꯤ ꯏꯁꯤꯡꯒ ꯆꯣꯠꯄ ꯆꯥꯃꯁꯇꯪꯒ ꯀꯣꯠꯁꯜꯂꯨꯕꯗꯣ ꯑꯗꯨꯁꯨ ꯌꯥ ꯑ ꯑꯀꯪꯕ ꯆꯥꯃꯁꯅ ꯀꯣꯠꯄꯤꯒꯗꯕ
ꯎꯝ ꯃꯅꯝꯒꯨꯝꯕꯗꯤ ꯀꯩꯝ ꯅꯝꯗꯦꯀꯣ
ꯃꯅꯝ ꯅꯝꯊꯤꯕꯗꯤ ꯅꯝꯗꯦ ꯑꯗꯨꯝ ꯑꯆꯥꯔꯒꯤ ꯃꯅꯝ ꯅꯨꯡꯁꯤꯕꯗꯣ ꯑꯗꯨꯅꯦ ꯊꯣꯛꯂꯛꯀꯗꯣꯏꯁꯦ ꯑꯗꯨꯕꯨ ꯇꯧꯕꯇꯕꯨ ꯃꯣꯏꯅ ꯍꯥꯏꯔꯤꯕ ꯃꯇꯝꯗꯨ ꯐꯥꯎꯗꯗꯤ ꯃꯈꯨꯝ ꯍꯥꯡꯗꯣꯛꯄꯤꯗꯅ ꯅꯨꯡꯁꯥꯗ ꯐꯧꯔꯒ ꯑꯗꯨꯝ ꯊꯝꯕꯤꯕ
ꯑꯣ
ꯑꯗꯨ ꯅꯍꯃꯨ ꯅꯣꯏꯗ ꯂꯥꯛꯑꯝꯕꯗ ꯍꯩꯅꯧ ꯅꯣꯏ ꯁꯨꯃꯥꯡꯗ ꯍꯩꯅꯧ ꯄꯥꯟꯕꯗꯣ ꯑꯗꯨ ꯄꯥꯟꯗ꯭ꯔꯕꯣ
ꯑꯗꯣ ꯃꯃꯥꯡꯗꯗꯤ ꯏꯆꯦ ꯈꯤꯇꯪ ꯄꯥꯜꯂꯤꯦꯗ ꯍꯟꯗꯛ ꯍꯦꯟꯅ ꯄꯥꯜꯂꯦꯕꯀꯣ ꯏꯆꯦ ꯑꯗꯣ ꯑꯩꯁꯨ ꯑꯁ ꯃꯁꯤ ꯀꯃꯥꯏꯅ ꯇꯧꯁꯤꯒꯦꯅ ꯈꯕ ꯈꯟꯕꯗ ꯈꯟꯃ ꯈꯟꯗ꯭ꯔꯕꯅꯦ ꯑꯗꯣ ꯏꯆꯦꯗ ꯑꯣꯏꯅ ꯑꯆꯥꯔ ꯑ ꯃꯌꯥꯝ ꯄꯨꯔꯒ ꯁꯦꯝꯃꯟ ꯇꯥꯔꯦ ꯍꯌꯦꯡ ꯏꯆꯦꯗꯁꯨ ꯀꯔꯕꯥꯔꯗꯣ
ꯎꯝꯝ ꯑꯣ ꯑꯣ ꯅ ꯍꯥꯏꯩꯅꯧ ꯄꯨꯔꯒ ꯂꯥꯛꯀꯦ ꯍꯥꯏꯔꯣ ꯑꯩꯈꯣꯏꯗ
ꯑꯥ ꯂꯥꯛꯀꯦ ꯅꯣꯡꯃ ꯐꯖꯅ ꯐꯖꯅ ꯍꯦꯛꯑꯒ ꯑꯩꯈꯣꯏ ꯃꯌꯥꯝ ꯄꯥꯜꯂꯦꯕꯀꯣ ꯑꯗꯨꯗꯣ ꯃꯌꯥꯝ ꯍꯦꯛꯑꯒ ꯏꯆꯦꯍꯣꯏꯗ ꯄꯨꯔꯒ ꯂꯥꯛꯑꯒꯦ ꯑꯆꯥꯔꯗꯨꯁꯨ ꯁꯦꯝꯅꯕ
ꯌꯥꯏꯌꯦ ꯌꯥꯏꯌꯦꯦ ꯄꯣꯔꯛꯑꯣ ꯑꯗꯨꯒ ꯏꯕꯥꯅꯤ ꯄꯨꯜꯂꯞ ꯁꯦꯝꯃꯤꯟꯅꯔꯁꯨ ꯌꯥꯏꯅꯦ ꯑꯩ ꯇꯥꯛꯄꯤꯒꯦ ꯀꯃꯥꯏ ꯀꯃꯥꯏ ꯍꯥꯏꯗꯤ ꯑꯗꯨꯗꯤ ꯈꯨꯠ ꯆꯪꯕ ꯑꯣꯏꯗꯦꯕ ꯑꯗꯨꯒ ꯇꯧꯕꯇꯕꯨ ꯅꯪ ꯎꯝ ꯑꯍꯥꯡꯕ ꯒ꯭ꯂꯥꯁ ꯆꯥꯔ ꯑꯃꯗꯤ ꯄꯥꯏꯔꯛꯑꯣ ꯍꯥꯏꯗꯤ ꯏꯆꯦ ꯃꯅꯥꯛꯇꯗꯤ ꯂꯩ ꯠꯇꯦꯕ
ꯎꯝ ꯑꯗꯨꯗꯤ ꯏꯆꯦ ꯒ꯭ꯂꯥꯁ ꯍꯥꯏꯁꯦ ꯀꯩꯅꯣ ꯑꯣꯏꯗꯣꯏꯅꯤꯅꯦ ꯏꯁꯇꯤꯜꯒꯤ ꯑꯣꯏꯗꯣꯏꯔꯥ ꯅꯠꯇ꯭ꯔꯥ ꯀꯩ ꯑꯣꯏꯗꯣꯏꯅꯣ
ꯁꯇꯤꯜ ꯅꯠꯇꯦ ꯑꯩꯈꯣꯏꯒꯤ ꯒ꯭ꯂꯥꯁꯇꯣ ꯄ꯭ꯂꯥꯁꯇꯤꯛꯀꯤ ꯃꯌꯥꯝ ꯊꯣꯛꯅꯩꯗꯅ ꯑꯗꯣ ꯄ꯭ꯂꯥꯁꯇꯤꯛꯀꯤꯗꯤ ꯅꯨꯡꯉꯥꯏꯇꯦ ꯊꯥꯡꯩ ꯁꯦꯡꯅ ꯍꯥꯏꯔꯕꯗ ꯀꯩꯒꯤꯅꯣꯗ ꯅꯨꯡꯁꯥꯗ ꯐꯥꯎꯔꯛꯀꯗꯣꯏꯅꯤꯅ ꯄ꯭ꯂꯥꯁꯇꯤꯛ ꯍꯥꯏꯕ ꯄꯣꯠꯁꯤꯃꯛꯇꯕꯨ ꯁꯤꯖꯤꯟꯅꯕꯗꯤ ꯅꯨꯡꯉꯥꯏꯇꯦꯗꯅ ꯑꯗꯨꯅ ꯒ꯭ꯂꯥꯁ ꯔꯒ ꯖꯥꯔꯒ ꯊꯣꯛꯏꯗꯅ ꯗꯨꯀꯥꯟꯗꯒ ꯌꯥꯝ ꯐꯪꯕꯅꯦ ꯑꯗꯨ ꯃꯥ ꯄꯨꯔꯒ ꯂꯥꯛꯑꯣ ꯑꯣꯟꯂꯥꯏꯟꯗꯒꯁꯨ ꯌꯥꯝ ꯐꯪꯕꯅꯦ ꯑꯗ ꯑꯆꯥꯔ ꯇꯇꯩꯗ ꯍꯥꯞꯄꯗꯤ ꯌꯥꯗꯦ ꯅꯨꯡꯁꯨ ꯅꯨꯡꯉꯥꯏꯇꯦ ꯃꯤ ꯄꯥꯁ ꯄꯥꯁꯇꯤꯛꯇꯒ ꯄꯨꯡ ꯍꯥ ꯍꯥꯞꯅꯕꯁꯨ ꯌꯥꯎꯋꯦ ꯑꯗꯣ ꯑꯩꯗꯤ ꯄ꯭ꯂꯥꯁꯇꯤꯛꯁꯦ ꯏꯁꯥꯒꯤ ꯑꯣꯏꯅ ꯀꯌꯥ ꯄꯥꯝꯗꯦ ꯁꯤꯖꯤꯟꯅꯍꯟꯅꯤꯡꯗꯦꯕ
ꯎꯝ
ꯍꯥꯏꯗꯤ ꯅꯨꯡꯁꯥꯗ ꯗꯥꯏꯔꯦꯛ ꯐꯧꯔꯛꯀꯗꯣꯏꯅꯤ ꯅꯨꯡꯁꯥ ꯁꯥꯈ꯭ꯔꯀꯥꯟꯗꯨꯗ ꯑꯗꯨꯅ ꯄ꯭ꯂꯥꯁꯇꯤꯛ ꯍꯥꯏꯁꯤꯗꯤ ꯄ꯭ꯂꯥꯁꯇꯤꯛꯅꯤꯗꯅ ꯑꯗꯨꯅ ꯄꯠꯊ ꯄꯨꯝꯊ ꯍꯜꯂꯛꯄ ꯒꯤ ꯊꯕꯛꯇꯗꯤꯅꯦ ꯒ꯭ꯂꯥꯁꯅ ꯐꯩꯌꯦꯕ
ꯎꯝ
ꯂꯤꯛꯂꯤ ꯒꯂꯥꯁꯇꯣ ꯑꯗꯨꯗꯣ ꯑꯗꯣ ꯅꯪ ꯁꯪꯉꯀꯥꯟꯗ ꯀꯣꯏꯊꯣꯔꯛꯑꯣ ꯑ ꯅꯣꯡꯃꯥꯏꯖꯤꯡꯗꯔ ꯀ ꯀꯩꯅꯣ ꯃꯌꯥꯝ ꯁꯨꯇꯤ ꯂꯩꯅꯕ ꯃꯇꯝꯗ ꯆꯥꯛ ꯆꯔꯥ ꯑꯃꯁꯨ ꯆꯥꯁꯦ ꯄꯨꯟꯗꯕꯁꯨ ꯀꯨꯏꯔꯦ
ꯍꯣꯏ ꯌꯥꯏꯌꯦ ꯏꯆꯦ ꯑꯗꯨꯏꯆꯦ ꯍꯧꯖꯤꯛꯁꯦ ꯍꯩꯀꯨꯁꯦ ꯈꯔ ꯀꯣ ꯑꯩꯈꯣꯏꯒꯤ ꯁꯤꯒꯤ ꯏꯅꯦ ꯍꯣꯏꯗꯁꯨ ꯍꯩꯀꯨ ꯈꯔ ꯄꯥꯜꯂꯤꯕꯀꯣ ꯑꯗꯣ ꯍꯩꯀꯨꯗꯨꯁꯨ ꯑꯗꯨꯝ ꯁꯦꯝꯗꯣꯛ ꯄꯄ ꯌꯥꯏꯗꯅ
ꯌꯥꯏ ꯌꯥꯏ ꯍꯩꯀ꯭ꯔꯨꯗꯗꯤ ꯍꯩꯀ꯭ꯔꯨꯁꯨ ꯌꯥꯏꯌꯦ ꯍꯩꯀ꯭ꯔꯨ ꯑꯊꯨꯝꯕ ꯑꯊꯨꯝꯕꯒ ꯇꯧꯕꯗꯣ ꯍꯩꯀ꯭ꯔꯨ ꯊꯨꯝꯍꯜꯂꯒ ꯇꯧꯕꯗꯣ ꯆꯤꯅꯤꯒ ꯍꯥꯞꯄꯒ ꯍꯩꯃꯥꯡꯁꯤ ꯁꯦꯝꯕ ꯀꯥꯏꯅꯒ ꯍꯥꯏꯅꯕꯒꯨꯝꯁꯨ ꯇꯧꯕꯅꯦ ꯍꯩꯀꯨ ꯑꯊꯨꯝꯕꯁꯦ ꯑꯗꯒꯤ ꯊꯨꯝ ꯃꯣꯔꯣꯛ ꯍꯥꯞꯄꯒ ꯁꯦꯝꯕꯁꯨ ꯌꯥꯏ ꯑꯗꯨꯁꯨ ꯇꯧꯁꯦ ꯏꯕꯥꯅꯤ ꯅꯪ ꯄꯨꯔꯒ ꯂꯥꯛꯑꯣꯅꯦ
ꯎꯝ ꯌꯥꯏꯌꯦꯦ ꯄꯨꯔꯛꯀꯦ ꯑꯗꯨꯗꯤ ꯆꯠꯅꯩ ꯍꯦꯛꯑꯒ ꯑꯗꯨꯅ ꯁꯦꯝꯃꯒ ꯆꯦꯔꯁꯨ
ꯑ ꯍꯩꯀ꯭ꯔꯨꯒꯤ ꯊꯨꯝ ꯃꯔꯣꯛ ꯍꯥꯞꯄꯗꯣ ꯑꯗꯨ ꯑꯗꯨꯅ ꯍꯧꯖꯤꯛ ꯉꯁꯥꯏ ꯑꯩꯅ ꯇꯥꯛꯈꯤꯕ ꯍꯩꯅꯧꯗꯣ ꯑꯗꯨꯒ ꯑꯗꯨꯝ ꯃꯥꯟꯅꯩꯑꯕ ꯑꯗꯨꯒ ꯅꯪꯅ ꯆꯤꯅꯤ ꯌꯥꯎꯕ ꯆꯥꯅꯤꯡꯉꯒꯅ ꯑꯃꯨꯛ ꯆꯤꯅꯤꯗ ꯂꯣꯟꯊꯣꯛꯇꯣꯏꯅꯦꯕ
ꯎꯝ
ꯑꯗ ꯆꯤꯅꯤꯗꯣ ꯈꯥꯡꯗ ꯐꯖꯅ ꯃꯍꯤ ꯇꯧꯔꯒ ꯂꯣꯜꯂꯅꯤ ꯑꯗꯨꯒ ꯍꯩꯀ꯭ꯔꯨꯗꯣ ꯍꯥꯞꯆꯜꯂꯒ ꯑꯃꯨꯛ ꯉꯧꯊꯣꯛꯇꯣꯏꯅꯦꯕ
ꯎꯝ ꯏꯆꯦ ꯅꯨꯡꯁꯥꯗ ꯐꯣꯡꯗꯣꯛꯄꯅ ꯑꯃꯁꯨ ꯂꯩ ꯃꯥꯜꯂꯦꯀꯣ ꯑꯥ ꯑꯆꯣꯠꯄ ꯅꯠꯇꯕꯤꯗ
ꯑꯥ ꯑꯥ ꯍꯣꯏ ꯍꯣꯏ ꯀꯪꯍꯟꯕꯗꯣ꯫
ꯑꯥ꯫
ꯌꯥꯏ ꯑꯗꯨꯁꯨ ꯇꯧꯗꯣꯏꯅꯤ꯫ ꯅꯨꯡꯁꯥꯒꯤ ꯗꯔꯀꯥꯔ ꯂꯣꯏ ꯑꯣꯏ꯫
ꯎꯝ꯫ ꯑꯗꯨꯗꯤ ꯐꯖꯅ ꯍꯦꯛꯑꯒꯦ ꯀꯣ ꯍꯦꯛꯂꯛꯑꯒꯦ ꯏꯆꯦꯒꯤꯁꯨ ꯀꯔꯕꯥꯔꯗ ꯈꯔ ꯃꯇꯦꯡ ꯑꯣꯏꯅꯅꯕ ꯑꯥ ꯍꯟꯗꯛꯀꯤ ꯍꯩꯅꯧ ꯃꯌꯥꯝ ꯄꯥꯟꯕ ꯑꯗꯨꯁꯨ ꯄꯨꯔꯒ ꯂꯥꯛꯑꯒꯦ꯫
ꯂꯥꯛꯑꯣ ꯂꯥꯛꯑꯣ
ꯎꯝ꯫
ꯐꯔꯦ ꯐꯔꯦ ꯑꯗꯨꯗꯤ ꯅꯪ ꯁꯪꯉꯀꯥꯟꯗ ꯑꯗꯨꯝ ꯄꯥꯎ ꯐꯥꯎꯔꯛꯑꯣ ꯁꯤ ꯅꯨꯃꯤꯠꯇ ꯂꯥꯛꯀꯦ ꯍꯥꯏꯕꯗꯣ ꯑꯗꯨꯒ ꯇꯧꯃꯤꯟꯅꯔꯁꯤꯀꯣ ꯑꯗꯨꯗꯤ꯫
ꯍꯣꯏ ꯍꯣꯏ ꯌꯥꯏꯌꯦ ꯌꯥꯢꯌꯦ ꯢꯆꯦ꯫
ꯎꯝ ꯍꯨꯝ ꯍꯣ ꯍꯣ ꯍꯣꯏ ꯊꯝꯃꯦ ꯀꯣ
ꯍꯣꯢ ꯍꯣꯏ ꯎꯝ ꯊꯝꯃꯨ ꯊꯝꯃꯨ꯫